ꯌꯥꯔꯦ ꯍꯧꯖꯤꯛꯅ ꯀꯣꯜꯗ ꯀꯌꯥ ꯂꯩ ꯀꯒꯤꯩꯅꯣ ꯑꯩ ꯒ꯭ꯌꯥꯟ ꯇꯥꯗ꯭ꯔꯦꯕ ꯑꯃꯨꯛꯁꯨ ꯌꯥꯏ ꯑꯃꯨꯛꯁꯨ ꯌꯥꯗ
ꯌꯥ ꯏ
ꯎꯝ ꯍꯣꯏ ꯍꯣꯏ
ꯑꯗꯨꯅꯦ ꯅꯣꯏ ꯃꯥꯔꯀꯦꯟꯁꯤꯌꯥꯁꯦ ꯀꯩꯅꯣ ꯅꯠꯇ꯭ꯔꯣ ꯀꯩ ꯀꯧꯒꯦ ꯅꯣꯏ ꯀꯣꯔꯗ ꯑꯦꯅꯥꯇꯣꯃꯤ ꯑꯣꯐ ꯑꯦꯟꯖꯦꯜꯁ ꯐ꯭ꯔꯣꯝ ꯍꯥꯏꯗꯕ꯭ꯔꯥ
ꯏꯁꯄꯦꯁꯤꯃꯦꯟꯒ
ꯅꯠꯇꯦ ꯅꯣꯏ ꯀꯣꯔ ꯑꯅꯤ ꯇꯝꯃꯤꯗꯅ ꯑꯗꯨ ꯀꯃꯥꯏꯅ ꯍꯥꯏꯒꯦ ꯃꯃꯤꯡꯗꯣ
ꯍꯧꯖꯤꯛꯀꯤ ꯀꯩꯅꯣꯒꯤꯗꯨꯔꯣ
ꯍꯣꯏꯅꯦ ꯅꯣꯏ ꯀ ꯀꯣꯔ ꯑꯅꯤ ꯇꯥꯃꯤꯟꯅꯅꯃꯤ ꯊꯕꯖꯦꯛ ꯑꯅꯤ
ꯑꯥ
ꯇ ꯀꯩꯀꯩ ꯍꯥꯏꯒꯦ ꯃꯃꯤ ꯍꯥꯏꯗꯤ ꯕꯥꯏꯑꯣꯃꯣꯜꯇꯔꯤꯁꯨ ꯌꯥꯎꯕ꯭ꯔꯕ ꯅ꯭ꯔꯒ
ꯍꯜꯂꯣ
ꯇꯥꯗ꯭ꯔ ꯍꯜꯂꯣ
ꯆꯕ꯭ꯔ
ꯇꯥꯔꯦ ꯇꯥꯔꯦ ꯇꯥꯔꯕꯣ
ꯀꯌꯥꯝ ꯆꯞꯄꯩꯇꯥꯥꯞꯇ ꯇꯧꯋꯦ ꯇꯞꯄꯒ ꯑꯃ ꯆꯤꯡꯉꯒ ꯉꯥꯡꯕꯩ ꯇꯥꯞꯇ ꯍꯜꯂꯣ
ꯌꯥꯔꯦ ꯌꯥꯗ꯭ꯔꯕ
ꯑꯣ ꯍꯜꯂꯣ
ꯍꯜꯂꯣ
ꯍꯗꯣꯁꯦ ꯇꯥꯕ꯭ꯔꯥ
ꯇꯌꯦ
ꯑꯣ ꯇꯥꯔ ꯑꯃ ꯅ ꯌꯥꯗꯕꯒꯤ ꯑꯃ ꯆꯤꯡꯒ ꯂꯩꯨꯛꯇ ꯑꯗꯨꯃꯥꯏꯅ ꯇꯧꯕ ꯃꯔꯛꯇ
ꯑꯩ ꯅꯪꯅ ꯉꯥꯡꯕꯗꯤ ꯐꯖꯅ ꯇꯥꯏꯑꯌꯦꯕ
ꯑꯣ ꯑꯩꯉꯣꯟꯗ ꯌꯥꯗꯕ ꯑꯣꯏꯔꯝꯃꯅꯤ ꯑꯗꯨꯝ
ꯎ ꯀ ꯑꯗꯨ ꯁꯦꯡꯉꯦꯕ ꯎꯝ ꯍꯂꯛꯣ ꯍꯜꯂꯣ ꯍꯥꯏꯅꯕꯗꯨ ꯌꯥꯃꯤ
ꯀꯩ ꯍꯥꯝꯕꯅꯣꯁꯦ ꯍꯥꯏꯕꯗꯣ
ꯅꯣꯏꯒꯤ ꯀꯣꯔ ꯑꯅꯤ ꯂꯩꯕꯗꯨꯗꯣ ꯃꯃꯤꯡ ꯍꯥꯏꯗꯤ ꯏꯑꯣꯃꯣꯂꯤꯀ꯭ꯣꯁ ꯌꯥꯎꯕ꯭ꯔꯕ ꯍꯟꯗꯛ
ꯑꯥ ꯌꯥꯎꯗꯦ ꯑꯦꯅꯥꯇꯣꯃꯤꯒꯤꯗꯨꯒ ꯑꯗꯨꯒ ꯑ ꯄꯦꯖꯕ ꯇꯅꯤꯒ ꯑꯆꯠ ꯑ ꯀꯣ ꯀꯣꯏꯅꯤ ꯌꯦꯛꯇ
ꯎꯝ ꯑꯁ ꯌꯥꯝ ꯍꯔꯥꯎꯈꯤꯕ ꯃꯇꯝꯅꯤꯅꯦ ꯑꯩꯈꯣꯏꯅ ꯑꯗꯨꯗꯣ
ꯎꯝ ꯏꯗꯤ ꯀꯞꯁꯤꯗ
ꯍꯥꯏꯔ ꯍꯥꯏ
ꯑ ꯑꯣ
ꯑ ꯃꯥꯥꯏ ꯀ ꯌꯥꯎꯛꯇꯃꯦ ꯍꯔꯥꯎꯕꯅꯦ ꯍꯥꯕ ꯌꯥꯎꯗꯣꯏ ꯌꯥꯎꯗꯣꯏ ꯐꯔꯦ ꯑꯗꯨꯒꯗꯤ ꯊꯥꯔꯠ ꯁꯦꯃꯤꯁꯇꯔ ꯖꯦꯅꯦꯇꯤꯛꯁꯅꯧ ꯑꯣꯠꯄ ꯅꯏ
ꯎ
ꯅꯤꯇꯁꯥ ꯌꯥꯝ ꯂꯥꯏꯔꯝꯃꯦꯕꯀꯣ
ꯑꯥ
ꯅꯣꯏ ꯇꯃ ꯑꯁ ꯑꯍꯥꯟꯕꯗꯤ ꯈꯨꯅꯨꯡꯉꯥꯏꯕꯅꯤꯍꯦ ꯑꯗꯨꯒ ꯁ ꯁꯨꯝ ꯁꯨꯝ ꯁꯁ ꯂꯣꯈ ꯁꯨꯝ ꯁꯨꯝ ꯁꯨꯝ ꯁ ꯂ ꯈꯀꯤ ꯀꯩꯅꯣ ꯑꯦꯛꯖꯥꯝ ꯊꯥꯔꯝꯗꯥꯏꯒꯤ ꯁꯤꯂꯦꯕꯁꯁꯨ ꯁꯗꯥꯏꯣꯏ ꯈꯨꯇꯥꯛꯇꯨꯅꯔ ꯈꯪꯗꯦꯕꯨꯀꯣ
ꯑꯣ
ꯁ ꯀꯣꯛ ꯉꯥꯎꯕꯤꯅꯤ ꯀꯩꯔꯣ
ꯎꯝ ꯀ꯭ꯂꯥꯁ ꯇ꯭ꯋꯦꯜ ꯄꯥꯎ ꯀꯗꯤ ꯌꯥꯝꯅꯅꯨꯡꯉꯥꯏꯔꯤꯦ ꯦꯅꯦꯇꯤꯛꯁ
ꯖꯦꯅꯦꯇꯤꯛꯁ ꯅꯨꯡꯉꯥꯏ ꯑꯗꯣ ꯑꯗꯨꯅꯦ ꯍꯧꯖꯤꯛ ꯀ꯭ꯂꯥꯁ ꯇꯨꯌꯦꯞꯇ ꯌꯥꯎꯔꯛꯄ ꯖꯦꯅꯦꯇꯤꯛꯁꯇꯣ ꯈꯔ ꯌꯥꯎꯏꯦꯗꯅ ꯈꯕ꯭ꯔꯥ ꯃꯗ ꯂꯩꯀꯤ ꯀ꯭ꯔꯣꯁ ꯁꯦꯟ ꯍꯣꯠꯄꯒꯨꯝꯕ ꯂꯣꯏꯅꯃꯛ ꯒ꯭ꯌꯥꯟ ꯇꯥꯔꯝꯃꯦ
ꯑꯥ
ꯑꯗꯩ ꯑꯇꯣꯞꯄ ꯑꯅꯧꯕꯁꯨ ꯈꯔ ꯈꯔ ꯍꯥꯞꯀꯠꯂꯛꯄꯅꯦꯕꯣ ꯏꯟ ꯏꯁ ꯇꯨ ꯇ꯭ꯋꯦꯟꯇꯤ ꯐꯣꯔ ꯏꯁ ꯇꯨꯟ ꯊ꯭ꯔꯤ ꯊꯔꯤ ꯇꯨ ꯃꯥꯅꯤ ꯀꯥꯏꯅ ꯑꯗꯨ ꯐꯥꯎꯕ ꯑꯗꯨꯝ ꯍꯩꯔꯝꯃꯦ ꯑꯀꯣ ꯍꯠꯄ ꯑꯗꯨꯏꯗꯒꯤ ꯌꯦꯟ ꯀꯩꯀꯥ ꯇꯧꯔꯛꯄ
ꯍꯪꯎꯒ꯭ꯔꯦ
ꯑ ꯑꯗꯨꯗꯥꯏ ꯑꯗꯨꯝ ꯍꯧꯔꯦ ꯑꯗꯨꯝ ꯉꯥꯎꯆꯠꯅꯈꯤꯕ
ꯎꯝꯥꯎꯗꯅꯦꯁꯨꯏ
ꯎꯝ ꯑꯗꯩ ꯍꯧꯖꯤꯛꯁꯤꯅ ꯑꯃꯨꯛ ꯍꯟꯗꯛ ꯐꯣꯔ ꯁꯦꯝꯁꯦ ꯎꯝ ꯑꯗꯨꯝ ꯂꯥꯏꯔꯤꯛꯄꯨꯗꯤ ꯀꯩꯅ ꯇꯧꯔꯒ ꯅꯨꯡꯗꯤ ꯅꯨꯡꯉꯥꯏꯔꯒ ꯀꯩꯅꯣ ꯃꯣꯂꯤꯀꯨꯂꯔ ꯕꯥꯏꯑꯣꯂꯣꯖꯤꯁꯦ ꯑꯗꯨꯝ ꯈꯤꯇꯪ ꯌꯥꯝ ꯂꯨꯕꯕꯨꯗꯤ ꯅꯠꯇꯦꯗ ꯃꯥꯕꯨꯗꯤ ꯑꯗꯨꯝ ꯅꯨꯡꯒꯤ ꯅꯨꯡꯉꯥꯏ ꯑꯗꯣ ꯀꯩꯅꯣ ꯇꯧꯋꯦꯕ ꯍꯥꯏꯗꯤ ꯐꯖꯅ ꯇꯥꯛꯈꯤꯗ꯭ꯔꯗꯤꯀꯣ ꯀ꯭ꯂꯥꯁ ꯀ ꯈꯤꯇꯪ ꯌꯥꯎꯍꯧꯗ꯭ꯔꯕ ꯑꯗꯨꯝ ꯂꯣꯏꯔꯦꯅ
ꯑꯣ
ꯕꯦꯁꯤꯛ ꯈꯪꯗꯕ ꯌꯥꯗꯦꯕ
ꯑꯣ ꯑꯣ ꯊꯥꯔꯠ ꯁꯦꯃꯤꯁꯇꯔꯗ ꯑꯃꯨꯛ ꯑꯦꯠꯃꯤꯁꯟ ꯇꯧꯕꯁꯦ ꯍꯅꯒꯥ ꯑꯗꯨꯝ ꯆꯞ ꯃꯥꯅ ꯇꯧꯕ
ꯇꯧꯕꯅꯦ ꯂꯨꯄꯥ ꯍꯦꯟꯒꯠꯂꯣꯏ ꯅꯪ ꯏꯟꯀꯝ ꯌꯥꯎꯔꯒꯗꯤ ꯂꯨꯄꯥ ꯂꯤꯁꯤꯡ ꯃꯉꯥꯒ ꯀꯌꯥꯅꯣꯝ ꯑꯣꯏꯗꯣꯏꯅꯤ
ꯑꯣ ꯏꯟꯀꯝꯁꯤꯁꯨ ꯑꯃꯨꯛ ꯅꯧꯅ ꯇꯥꯟꯊꯣꯛꯇꯣꯢꯔꯣ ꯍꯥꯟꯅꯩ ꯑꯗꯨꯝ ꯍꯥꯞꯄ ꯌꯖꯥꯠꯂꯥ
ꯍꯥꯟꯅꯩꯗꯨ ꯅꯪ ꯆꯍꯤ ꯑꯃ ꯐꯥꯔꯗꯤ ꯌꯥꯔꯣꯢ ꯆꯍꯤꯔ ꯅꯠꯇ꯭ꯔꯒ ꯊꯥ ꯇꯔꯨꯛꯔ ꯑꯣꯏꯕꯅꯤ ꯀꯥꯎꯔꯦ ꯒꯦꯔꯦꯟꯇꯤꯗꯤ ꯃꯥꯢ ꯕꯦꯂꯦꯗꯤꯇꯤ ꯂꯩꯕꯅꯦꯕ
ꯑꯥ
ꯎꯝ ꯊꯥ ꯇꯔꯨꯛꯂꯥ ꯊꯥ ꯆꯍꯤ ꯑꯃꯔꯥ ꯀꯩꯅꯣꯝ ꯑꯣꯏꯕꯅꯤ ꯑꯩ ꯀꯥꯎꯔꯦ ꯆꯍꯤ ꯑꯃꯔ ꯀꯩꯅꯣꯝ ꯑꯣꯢꯕꯅꯤ ꯑꯗꯨ ꯌꯧꯗ꯭ꯔꯤꯕ ꯑꯣꯏꯔꯗꯤ ꯌꯥꯏꯑꯕꯀꯣ
ꯎꯝ
ꯑꯗ ꯑꯗꯨ ꯍꯦꯟꯒ꯭ꯔꯗꯤ ꯌꯥꯔꯔꯣꯏ
ꯑꯩꯈꯣꯏꯁꯨꯦ ꯍꯧꯖꯤꯛ ꯑꯦꯗꯃꯤꯁꯟ ꯇꯧꯋꯣꯅ ꯍꯥꯏ ꯑꯦ
ꯎꯝ ꯑꯩꯈꯣꯏꯁꯨ ꯇꯧ ꯑꯩꯈꯣꯏꯁꯨ ꯑꯩꯈꯣꯏꯁꯨ ꯆꯞ ꯃꯥꯟꯅꯩ
ꯎ ꯆ
ꯄꯩꯈꯥꯕꯨ ꯂꯣꯏꯕ ꯁꯣꯔ ꯍꯣꯟ ꯂꯣꯏꯗ꯭ꯔꯤ ꯑꯗꯨꯒ ꯃꯤꯡꯆꯜꯂꯣꯅ ꯑꯃꯨꯛ ꯇꯧꯈꯠꯂꯛꯑꯦ
ꯅꯥꯟ ꯄꯩꯈꯥꯕꯎ ꯂꯣꯢꯗ꯭ꯔꯤ
ꯌꯥꯝ ꯕꯦꯔꯥ ꯀꯥꯕꯅꯦ ꯍꯥꯏꯕ ꯄꯩꯈꯥ ꯂꯣꯏꯔ ꯄ꯭ꯔꯦꯛꯇꯤꯀꯦꯜ ꯇꯧꯕꯁꯦ
ꯍꯣꯏ
ꯁꯨꯇꯤꯒ ꯐꯪꯗꯕꯅꯦ ꯑꯗꯨꯒ ꯅꯣꯏꯅ ꯑꯃꯨꯛ ꯀꯣꯟꯗꯔ ꯂꯩꯔꯝꯃꯤ
ꯍꯥꯟꯅ ꯑꯗꯨꯝ ꯂꯣꯏꯊꯣꯛꯈꯤꯕꯅ ꯐꯩ
ꯎꯝ ꯑꯗꯨꯏꯗꯤ ꯀꯣꯛꯑ ꯑꯗꯨ ꯍꯦꯛ ꯂꯣꯏꯔꯗꯤ ꯁꯣꯔ ꯍꯣꯟꯕ ꯉꯝꯃꯤꯗꯅ ꯑꯗꯨ ꯁꯤꯗꯤ ꯗꯤ ꯄ꯭ꯔꯦꯛꯇꯤꯀꯦꯜ ꯑꯃꯨꯛ ꯋꯥꯠꯂꯤꯝꯅꯤꯅ ꯄꯩꯈꯥ ꯂꯣꯏꯔꯦꯅ ꯍꯔꯥꯎꯕꯝ ꯈꯪꯗꯕꯅꯦ ꯍꯥꯏꯕ ꯇꯦꯟꯁꯟ ꯌꯥꯝ ꯂꯩꯌꯦꯕ
ꯎꯝ
ꯑꯗꯨꯐꯥꯎꯕ ꯑꯩꯈꯣꯏꯒꯤꯗꯤ ꯈꯔꯕꯨ ꯊꯨꯖꯟꯈ꯭ꯔꯦ ꯍꯟꯗꯛ
ꯍꯣꯏ ꯍꯧꯖꯤꯛꯇꯥꯎ ꯃꯊꯥ ꯁꯥꯦ ꯀꯩꯝꯇ ꯆꯠꯇꯋꯦ ꯑꯗꯨꯝ ꯂꯩꯒꯗꯕ ꯑꯣꯏꯇꯥꯔꯗꯤ ꯐꯕ
ꯑꯗꯨꯗꯤ ꯅꯪ ꯐꯔꯛ ꯇꯥꯅꯩꯗꯨ ꯀꯃꯥꯏꯅ ꯇꯧꯔꯅꯤ
ꯑꯗꯨꯗꯣ ꯖꯤ ꯏꯒꯤꯁꯤꯅ ꯃꯟꯗꯦꯗ ꯗꯥꯏꯔꯦꯛ ꯆꯥꯛ ꯂꯥꯎꯅ ꯂꯦꯞꯁꯜꯂꯛꯏꯁꯦ ꯍꯧꯖꯤꯛ
ꯑꯣꯖꯤ ꯏꯔꯣꯂ
ꯎꯝ ꯍꯣꯏ
ꯑꯗꯨꯗꯤ ꯅꯪ ꯑꯦꯟ ꯁꯤ ꯁꯤꯗ ꯉꯥꯡꯅꯗꯣꯏꯔꯣ
ꯑꯗꯨ ꯅꯪꯕꯗꯤ ꯂꯣꯏꯅꯃꯛ ꯅꯪꯉꯦ ꯑꯗꯨꯗ ꯑꯩꯉꯣꯟꯗ ꯍꯥ ꯑꯗꯨꯗ ꯅꯪ ꯑꯣꯏꯣꯏꯗꯕꯗꯨ ꯎꯝ
ꯅꯣꯡꯃ ꯈꯦꯠꯅꯩꯌꯦꯕ
ꯍꯣꯏ
ꯑꯣ ꯑꯗꯨ ꯅꯪ ꯑꯍꯤꯡ ꯈꯔ ꯇꯨꯝꯗ ꯇꯥꯔꯦ ꯀꯣꯐꯤ ꯈꯔ ꯂꯩꯁꯜꯂꯣ
ꯄꯥꯏꯅꯕ꯭ꯔꯥ
ꯑꯥ ꯑꯁ ꯅꯨꯡꯗꯥꯡꯗꯤ ꯉꯝꯗꯦ ꯇꯨꯝꯅꯤꯡꯉꯦ ꯑꯗꯨꯁꯨ
ꯑꯩꯁꯨ ꯉꯝꯗꯦꯕ ꯅꯨꯡꯗꯥꯡꯗꯤ
ꯎꯝ
ꯑꯩꯗꯤ ꯅꯨꯡꯗꯥꯡ ꯄꯨꯡ ꯇꯔꯥ ꯇꯥꯔꯛꯄꯒ ꯑꯗꯨꯝ ꯇꯨꯝꯃꯦ ꯍꯥꯏꯔꯗ ꯑꯩ ꯃꯤꯠ ꯄꯥꯡꯉꯝꯗꯦꯕ
ꯎꯝ
ꯑꯩ ꯑꯌꯨꯛꯅ ꯈꯔ ꯄꯥꯡꯉꯝꯃꯦ ꯑꯗꯨꯅ ꯑꯌꯨꯛꯅ ꯑꯅꯝꯕ ꯂꯣꯏ ꯄꯥꯏ ꯑꯗꯨꯣ ꯃꯤ ꯅꯨꯡꯗꯥꯡ ꯄꯥꯝ ꯄꯥꯕ ꯃꯤꯁꯨ ꯂꯩꯗꯅꯀꯣ
ꯑꯥꯎ ꯂꯩꯌꯦ
ꯃꯣꯏꯅ ꯀꯔꯤ ꯁꯛꯇꯤ ꯄꯥꯏꯕꯅꯣ ꯈꯪꯗꯦ
ꯑꯁ ꯑꯩꯗꯤ ꯌꯥꯝ ꯎꯨꯏꯒꯜꯂꯦ ꯂꯥꯛꯔꯛꯄ ꯍꯥꯏꯕꯁꯦ
ꯎꯝ ꯑ ꯑꯌꯨꯛ ꯉꯇꯥ ꯑꯗꯨꯃꯥꯏꯅ ꯎꯏ ꯅꯦ ꯀꯨꯝꯕ ꯄꯥꯎꯕꯪꯕ꯭ꯔꯥ ꯑꯗꯨ ꯇꯥꯎꯗ ꯑꯗꯨ ꯑꯌꯨꯛ ꯉꯟꯅ ꯄꯥꯒ꯭ꯔꯦ ꯍꯥꯏꯔꯒꯗꯤ ꯅꯨꯡꯗꯥꯡ ꯉꯟꯅ ꯇꯨꯝꯕ ꯅꯨꯡꯗꯥꯡꯁꯨ ꯊꯦꯅ ꯊꯝꯗꯤ ꯑꯩ ꯐꯅ ꯍꯧꯕꯁꯨ ꯍ ꯉꯝꯃꯣꯏꯕ
ꯎꯝ
ꯑꯗꯨꯅ ꯄꯨꯡ ꯅꯤꯄꯥꯟ ꯅꯠꯇ꯭ꯔꯒꯁꯨ ꯄꯨꯡ ꯇꯔꯦꯠꯃꯨꯛ ꯇꯨꯝꯃꯣ ꯑꯗꯨꯒ ꯍꯧꯒꯠꯂꯒ ꯄꯨꯡ ꯃꯔꯤ ꯑꯗꯨꯋꯥꯏ ꯍꯧꯒꯠꯂꯁꯨ ꯌꯥꯏ ꯑꯩꯗꯤ ꯍꯧꯖꯤ ꯑꯩꯅ ꯍꯧꯖꯤꯛ ꯑꯩ ꯑꯦꯛꯖꯥꯝ ꯇꯧꯕ ꯈꯨꯗꯤꯡꯒꯤꯗꯤ ꯄꯨꯡ ꯑꯍꯨꯝ ꯃꯈꯥꯏ ꯍꯧꯒꯠꯂꯦꯕ
ꯑꯣ
ꯑ ꯑꯗꯨꯅ ꯅꯨꯡꯗꯥꯡꯗꯤ ꯑꯗꯨꯝ ꯉꯥꯟꯟꯅ ꯇꯨꯝꯃꯤ ꯃꯌꯥꯝꯅ ꯂꯥꯏꯔꯤꯛ ꯄꯥ ꯏꯃꯥꯟꯕꯤꯒꯤ ꯑꯣꯏꯅ ꯂꯥꯏꯔꯤꯛ ꯄꯥꯟꯅꯥꯎꯗꯣꯏꯅꯦ ꯃꯣꯏꯗꯤ ꯅꯨꯡꯗꯥꯡꯅꯤꯗꯅ ꯑꯗꯨ ꯃ ꯇ ꯄꯨꯗ ꯑꯗꯨ ꯑꯍꯤꯡꯁ ꯍꯧꯒꯠꯂꯒ ꯂꯥꯏꯔꯤꯛ ꯄꯥꯗꯣꯏꯅꯦ ꯑꯩꯅ
ꯎꯝ ꯍ ꯍ
ꯑꯗꯨꯗ ꯑꯩꯅ ꯅꯪ ꯅꯨꯡꯗꯥꯡ ꯍꯩꯅꯔꯒꯗꯤ ꯌꯥꯝ ꯐꯩ ꯍꯥꯏꯒꯦ ꯇꯧꯔꯃ
ꯑ ꯌꯥꯗ ꯏ ꯇꯨꯅꯤꯌꯦꯗ
ꯈꯔ ꯉꯥꯟ ꯍꯧꯒꯂ ꯍꯦꯛ ꯄꯥꯔꯗꯤ ꯑꯌꯨꯛꯇꯤ ꯂꯥꯏꯔꯤꯛ ꯄꯥꯕ ꯌꯥ ꯌꯥꯝ ꯅꯨꯡꯉꯥꯏꯕ ꯕ ꯈꯪꯗꯦ ꯑꯩꯒꯤ ꯑꯣꯏꯅ ꯅꯉ ꯌꯥꯝ ꯆꯪꯉꯦ ꯄꯥꯝ
ꯅꯨꯡꯉꯥꯏꯕ ꯃꯇꯝ ꯃꯦꯁ ꯍꯣꯠꯄ ꯈꯣꯠꯄ ꯌꯨꯛꯁ ꯍꯣꯏ
ꯈꯜꯂ ꯏꯪꯉꯜꯂꯣꯀꯣ ꯑꯁ ꯅꯨꯡꯗꯥꯡꯁꯤꯗꯤ
ꯀꯥꯂꯦꯟꯗꯒꯗꯤ ꯌꯥꯝ ꯁꯥꯏꯑꯦꯕ
ꯎꯝ
ꯝꯗꯤ ꯇꯨꯝꯅꯤꯡꯉꯦ ꯆꯥꯛꯀ ꯆꯥꯊꯗꯤꯦ ꯑꯁ ꯂꯣꯏꯔꯦ ꯂꯣꯏꯔꯦ ꯇꯣꯏꯑꯦ ꯑꯗꯨꯝ ꯑ ꯌꯥꯗꯦ ꯎꯝ ꯑꯗꯨ ꯃꯊꯥ ꯁꯥꯏ ꯍꯥꯟꯅ ꯃꯃꯥꯡꯗ ꯇꯧꯊꯣꯛꯄꯤꯔꯝꯃꯗꯤꯀꯣ ꯁꯤꯅꯤ ꯈꯜꯂꯤꯁꯦ ꯍꯧꯖꯤ
ꯑꯥ
ꯑꯗꯣ ꯃꯣꯏꯅ ꯊꯤꯑꯣꯣꯔꯤ ꯑꯦꯛꯖꯥꯝ ꯂꯣꯏꯈꯤꯕꯒ ꯑꯗꯨꯝ ꯃꯇꯝꯗꯣ
ꯍꯂꯣ
ꯆꯥꯗ ꯔꯣꯖꯦ
ꯎꯝꯪ ꯆꯄꯦ ꯇꯥꯔꯦ ꯍꯧꯖꯤꯛꯕꯨꯨꯗꯤ ꯍꯧꯖꯤꯛꯕꯨꯨꯗꯤ ꯇꯥꯔꯦ
ꯑꯗꯨꯅ ꯃꯣꯏꯅ ꯁꯥꯡꯅ ꯃꯇꯝ ꯑꯃ ꯃꯥꯡꯍꯜꯂ ꯂꯩꯈ꯭ꯔꯦꯅ ꯊꯤꯑꯣꯣꯔꯤ ꯑꯦꯛꯖꯥꯝ ꯍꯦꯛ ꯂꯣꯏꯕꯒ
ꯑ ꯍꯦꯛ ꯂꯣꯏꯕꯒ
ꯎꯝ
ꯑꯩꯈꯣꯏꯗꯤ ꯍꯦꯛ ꯄꯔꯤꯈꯥ ꯂꯣꯏꯕꯒꯅꯦ ꯍꯦꯛ ꯄꯔꯤꯈꯥ ꯂꯣꯏꯕꯒꯗꯤꯠ ꯅꯥꯏꯟꯗ ꯖꯤ ꯏꯒꯤ ꯇꯧꯊꯣꯛꯑꯦ
ꯑꯣ
ꯑꯗꯨꯒ ꯗꯦꯠ ꯇꯨꯌꯦꯜꯞꯇ ꯉꯔꯥꯡ ꯉꯔꯥꯡ ꯀ ꯀꯣꯔꯒꯤ ꯇꯧꯔꯦ ꯑꯗꯨꯅ ꯀꯩꯁꯨ ꯍꯥꯏꯗꯤ ꯌꯥꯝꯅ ꯀ ꯁꯪꯗꯈꯤꯗ꯭ꯔꯦꯕ ꯑꯩꯈꯣꯏꯗꯤ
ꯍꯣꯏ ꯑꯩꯈꯣꯏꯅ ꯑꯦꯛꯖꯥꯝꯗꯣ ꯗꯦꯠ ꯐꯣꯔꯗꯅꯦ ꯂꯣꯏ ꯑꯗꯣ ꯑꯗꯨꯒ ꯀꯌꯥꯝ ꯀꯥꯟꯅꯩꯅꯣ
ꯑꯗꯨꯗꯤ ꯁꯠ ꯁꯠ ꯁꯠ ꯁꯠ ꯇꯧꯁꯟꯒꯗꯕꯅꯤ
ꯎꯝ ꯊꯤꯑꯣꯣꯔꯤꯅ ꯗꯦꯠ ꯐꯣꯔꯗ ꯂꯣꯏꯔꯦ ꯑꯗꯣ ꯄ꯭ꯔꯦꯛꯇꯤꯀꯦꯜꯅ ꯐꯤꯞꯇꯤꯟ ꯁꯤꯛꯁꯇꯤꯟ ꯁꯨꯥꯏꯅ ꯃꯊꯪ ꯃꯊꯪ ꯃꯊꯪ ꯂꯩ
ꯎꯝ ꯃꯔꯤ ꯃꯔꯤ
ꯍꯣꯏ
ꯑꯗꯨ ꯅꯣꯏꯗꯤ ꯌꯥꯝ ꯍꯧꯖꯤꯛ ꯏꯕ ꯍꯧꯕ ꯍꯥꯏꯁꯦꯣ ꯑꯗꯨꯗꯤ ꯅꯪ ꯃꯤꯔꯤꯅ ꯍꯥꯏꯗꯤ ꯈꯣꯠꯍꯜꯂꯕ
ꯑ ꯃꯦꯝ ꯃꯦꯅꯥꯔꯤ ꯈꯣꯠꯂꯦ ꯑꯗꯨꯒ ꯃꯦꯝ ꯃꯦꯝ ꯅꯤꯔꯃꯂꯥ ꯑꯟꯗꯅꯤꯅ ꯅꯍꯥꯟ ꯃꯥ ꯄ꯭ꯔꯦꯛꯇꯤꯀꯦꯜ ꯇꯧꯕ ꯅꯨꯃꯤꯠꯁꯤꯗ ꯁꯥꯏꯟꯁꯇ ꯂꯣꯏ ꯇꯧꯊꯣꯛꯑꯝꯃꯦꯕ
ꯑꯣ ꯑꯗꯨꯗꯤ ꯃꯥ ꯇꯧꯔꯔꯣꯏ ꯑꯣ ꯃꯥꯏꯗꯤ ꯑꯗꯨꯃꯥꯏꯅ ꯇꯧꯕꯅꯤ
ꯑꯗꯨ ꯃꯇꯨꯡ ꯌꯦꯡꯉꯔꯣꯏꯗ꯭ꯔꯣꯃ
ꯌꯦꯡꯉꯔꯣꯏ ꯌꯦꯡꯉꯔꯣꯏ ꯃꯥꯏꯗꯤ ꯑꯗꯨ ꯇꯧꯈ꯭ꯔꯤꯗꯣ ꯑꯗꯨꯗ ꯇꯧꯈ꯭ꯔꯦꯗ ꯂꯣꯏꯔꯝꯅꯦ ꯑꯗꯨꯗꯅꯦ ꯃꯥꯅ ꯇꯧ ꯑꯗꯨꯒ ꯑꯗꯨꯗ ꯑꯦ ꯁꯥꯏ ꯇꯧꯍꯧꯗ꯭ꯔꯕ
ꯑꯥ
ꯑꯗꯨꯝ ꯕꯣꯏꯗꯣ ꯑꯗꯨꯝ ꯂꯪꯈꯔꯦ
ꯑꯣ ꯑꯗꯨꯗꯤ ꯃꯅꯨꯡꯒꯤ ꯊꯤꯑꯣꯣꯔꯤꯁꯦ ꯌꯦꯡꯗꯤ ꯌꯦꯡꯉꯛꯈꯤꯗ꯭ꯔꯣ ꯑꯩꯗꯤ ꯃꯦꯝ ꯕꯤꯖꯥꯒꯤꯁꯨ ꯋꯥꯠꯂꯤꯕ ꯍꯧꯖꯤꯛ
ꯑꯗꯣ ꯃꯥꯅ ꯕꯥꯏꯕꯥꯔ ꯇꯧꯕꯗ ꯍꯥꯏꯐꯦꯠꯄꯨꯗꯤ ꯌꯦꯡꯕ ꯌꯥꯏ ꯑꯗꯨꯑꯣꯏꯁꯨ ꯃꯥꯅ ꯃꯊꯛꯀꯤꯗꯣ ꯁꯥꯏꯟ ꯇꯧꯈ꯭ꯔꯅꯤꯅꯅꯦ
ꯑꯥ
ꯑꯗꯣ ꯃꯥ ꯃꯅꯨꯡꯒꯤꯁꯨ ꯆꯦꯛ ꯇꯧꯒꯨꯝ ꯇꯧꯕꯧꯕꯅꯤꯅꯦ ꯅꯍꯥꯟ ꯑꯃꯨꯛ
ꯑꯣ
ꯑꯗꯣ ꯃꯄꯥꯟꯗ ꯁꯥꯏꯟ ꯇꯧꯈ꯭ꯔꯕꯅ ꯈꯔꯕꯨꯗꯤ ꯌꯥꯔꯅꯤꯕꯀꯣ
ꯎꯝ
ꯑꯗꯣ ꯃꯅꯨꯡꯒꯤꯁꯨ ꯆꯦꯛꯄꯨꯗꯤ ꯇꯧꯒꯅꯤ ꯅꯤꯝꯂꯥꯗꯤ ꯑꯩ ꯕꯤꯖꯌꯥꯗꯤꯅꯦ
ꯎꯝ
ꯄꯤꯖꯥꯒꯤ ꯅꯨꯡꯉꯥꯏꯕ ꯍꯥꯏꯔꯒꯗꯤ ꯃꯥꯗꯤ ꯀꯔꯤꯝꯇꯁꯨ ꯍꯥꯏꯔꯣꯏ ꯀꯔꯤꯝꯇꯁꯨ ꯇꯧꯔꯣꯏ ꯑꯗꯨꯝꯝ ꯀꯔꯤꯝ ꯈꯣꯠꯇ꯭ꯔꯁꯨ ꯑꯗꯨꯝ ꯌꯥꯕꯅꯦ ꯃꯥꯕꯨꯗꯤ
ꯑ
ꯃꯥꯒꯤꯗꯤ ꯌꯥꯕꯅꯤ ꯑꯩꯈꯣꯏꯁꯨ ꯁꯨꯡꯇꯧ ꯇꯧꯈꯤꯗꯦꯕ
ꯎꯝ
ꯑ ꯃꯦꯝꯝ ꯂꯥꯑꯗꯤ ꯌꯥꯝ ꯏꯁꯇ꯭ꯔꯤꯛ ꯑꯣꯏꯈꯤꯕꯅꯦ
ꯍꯣꯏ ꯑꯗꯨ ꯁꯤ ꯆꯨꯝꯅ ꯑꯥ